ꯑ
ꯍꯜꯂꯣ
ꯀꯩꯁꯨ ꯀꯧꯖꯦ ꯅꯥ ꯀ
ꯏꯗꯤ ꯍꯤ ꯄꯑ
ꯔꯤꯔꯅꯥ
ꯂꯛꯈꯨꯔꯦ
ꯑꯣ ꯁꯤꯗꯒꯕꯣ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
ꯑꯁꯤꯗꯤ ꯁꯒꯔꯤ ꯀꯝ ꯆꯣ ꯆ ꯑ ꯁꯒꯔꯤ ꯆꯥꯌꯦ ꯉꯁꯤ ꯑꯁ ꯍꯥꯎꯗꯗ ꯑꯣ ꯅꯣꯏꯁꯦ ꯁꯒꯔꯤ ꯆꯥꯕ꯭ꯔꯣ
ꯑꯥ
ꯎꯝ
ꯀꯔꯤ ꯇꯧꯔꯤꯅꯣ ꯍꯧꯖꯤꯛꯐꯣ
ꯀꯩꯁꯨ ꯇꯧꯗꯗ ꯑꯗꯨꯝ ꯂꯩꯌꯦꯖ
ꯎꯝ
ꯅ ꯌꯦꯡ ꯀ ꯀ꯭ꯂ ꯀ꯭ꯂꯥꯁꯇ ꯍꯣꯏ ꯂꯩ ꯍꯌꯦꯡ ꯀ꯭ꯂꯥꯁ ꯂꯥꯛꯇꯣꯏꯔꯣ
ꯂꯥꯛꯑꯔꯣꯏ
ꯄꯩꯒꯦ
ꯍꯛꯆꯥꯡ ꯉꯝꯗ꯭ꯔꯦ
ꯏꯇꯅꯥ
ꯑꯥ ꯂꯥꯛꯄ ꯌꯥꯕ꯭ꯔꯥ ꯌꯦꯡꯒꯦ ꯍꯣꯏ
ꯀꯩꯅꯣ ꯍꯟꯗꯣꯏꯅꯦ ꯍꯥꯏꯕꯗꯤ ꯂꯣꯏꯔꯗꯤꯀꯣ ꯉꯟꯅ ꯍꯟꯕ ꯀꯩꯅꯣ ꯇꯧꯅꯦꯕ
ꯎꯝ
ꯍꯌꯦꯡꯅ ꯂꯥꯁꯁꯨ ꯑꯣꯏꯒꯗꯧꯕ ꯃꯥꯜꯂꯦꯗ ꯎ ꯍꯣꯏ ꯀꯦ ꯑꯗꯨꯣ ꯒꯤ ꯆꯂꯒ ꯅꯪ ꯀꯩꯅꯣꯗꯤ ꯁꯝꯃꯤꯠ ꯇꯧꯈ꯭ꯔꯕꯣ
ꯀꯩꯅ
ꯁꯔꯤ ꯋꯥꯃꯒꯤꯗ
ꯑ ꯇꯧꯔꯦ ꯍꯣꯏ
ꯑꯗꯨꯅꯣꯗꯣ ꯑꯃꯨꯛ ꯂꯧꯔꯕ
ꯀꯔꯝꯕ ꯍꯥꯏꯕ
ꯅꯪꯒꯤ ꯊꯤꯔꯤ ꯁꯨꯝꯃꯦ ꯇꯧꯕꯗꯣ
ꯎꯝ
ꯑꯃꯨꯛ ꯄꯤꯈ꯭ꯔ ꯄꯤꯔꯕꯣ
ꯄꯤꯔꯛꯇ꯭ꯔꯤꯌꯦ
ꯍꯌꯦꯡ ꯂꯧꯈꯨꯔꯁꯦ ꯍꯌꯦꯡ ꯂꯧꯑꯣꯅ ꯃꯦꯝꯁꯨ ꯍꯥꯏꯕꯅꯦꯕ
ꯎꯝ
ꯃꯥꯡꯗ ꯍꯥꯏꯕꯗꯤ ꯑꯩꯈꯣꯏꯒꯤ ꯑꯗꯨ ꯂꯩꯥꯏꯍꯧꯕꯅ ꯐꯩꯌꯦꯕꯀꯣ ꯍꯣꯏ ꯇꯨꯡꯒꯤꯦ ꯀꯅꯥꯗꯤ
ꯑ ꯑꯩ ꯀꯩꯅꯣ ꯍꯥꯏꯒꯦ ꯇꯧꯔ ꯀꯥꯎꯈ꯭ꯔꯦ ꯅꯪ ꯅꯪꯒꯤ ꯋꯥꯔꯤꯇꯥꯔꯅꯦ ꯅꯪꯒꯤ ꯋꯥꯔꯤ ꯇꯥꯔ ꯀꯥꯎꯈ꯭ꯔꯦ ꯑꯣ ꯀꯔꯤ ꯊꯕꯛꯧ ꯀꯔꯤ ꯀꯔꯤ ꯊꯕꯛ ꯇꯧꯔꯤꯒꯦ
ꯍꯧ ꯎꯆꯦ ꯀꯥꯟꯗ
ꯑꯥ
ꯑꯩꯗꯤ ꯑꯗꯨꯝ ꯀꯩꯅꯣ ꯊꯕꯛ ꯑꯇꯣꯞꯄꯗꯤ ꯆꯠꯇ꯭ꯔꯦꯗ ꯑꯗꯨ ꯍꯥꯟꯅꯒꯤꯗꯤ ꯑꯗꯨꯝ ꯆꯠ ꯑꯦ
ꯑꯣ ꯅ ꯊꯟꯗꯔꯣ
ꯎꯝ ꯃꯤ ꯑꯇꯣꯞꯄꯁꯨ ꯂꯩꯌꯦ ꯉꯁꯤꯁꯨ ꯑꯩꯁꯨ ꯆꯠꯇꯦꯕ
ꯑꯥ ꯀꯩꯒꯤ
ꯑꯩꯁꯨ ꯏꯁꯥꯗ ꯈꯔ ꯅꯨꯡꯉꯥꯏꯇꯦꯅ ꯆꯠꯇꯕꯅꯤꯅ
ꯎꯝ ꯅꯣꯏ ꯅꯃꯥꯟꯅꯕꯤ ꯈꯣꯏꯗꯗꯤ ꯎꯝ ꯅꯃꯥꯟꯅꯕꯤ ꯈꯣꯏꯗꯗꯤ ꯑꯗꯨꯝ ꯂꯩꯔꯤꯕꯣ ꯃꯣꯏꯁꯨ
ꯏꯃꯥꯟꯅꯕꯤ ꯀꯩꯅꯣꯁꯤꯡꯗꯣ ꯅꯨꯄꯤ ꯑꯅꯤ ꯎ ꯎꯝ ꯀꯣꯏꯒꯤ ꯅꯨꯄꯤ ꯑꯅꯤꯗꯣ
ꯎꯝ
ꯑꯗꯨꯗꯤ ꯇꯣꯛꯈ꯭ꯔꯦ
ꯑꯣ ꯑꯗꯨꯗꯤ ꯑꯩꯈꯣꯏ ꯕꯦꯁꯀꯤꯗꯣ ꯂꯩꯔꯝꯅꯤꯀꯣ
ꯅꯣꯏ ꯕꯦꯁ ꯂꯩꯌꯦ ꯀꯩꯅꯣꯁꯤꯡꯗꯣ ꯃꯤꯇꯩ ꯉꯥꯛꯇꯅꯤ ꯂꯩꯕ
ꯃꯣꯏꯗꯤ ꯅꯨꯡꯉꯥꯏꯔꯃꯨꯅꯤꯅꯦ ꯃꯣꯏꯒ ꯄꯨꯟꯕꯗ ꯅꯨꯡꯉꯥꯏꯕ꯭ꯔꯥ
ꯅꯨꯡꯗꯤ ꯅꯨꯡꯉꯥꯏꯗ ꯍꯣꯏ ꯑꯗꯨ ꯑꯣꯏꯔꯁꯨ ꯈꯪꯗꯦꯗ ꯃꯣꯏꯒꯤ ꯃꯣꯏꯒ ꯑꯩꯈꯣꯏꯒ ꯗ ꯅꯀꯣ ꯃꯤ
ꯑꯗꯨꯒꯤ ꯅꯨꯡꯗꯤ ꯅꯨꯡꯉꯥ ꯈꯪꯗꯦ ꯅꯨꯄꯤ ꯑꯅꯤꯗꯤ ꯔꯤꯒꯨꯂꯔ ꯂꯥꯛꯇꯦꯕ ꯑꯃꯈꯛ ꯇꯅꯤ ꯀꯥꯔꯤꯗꯨ
ꯑꯥ
ꯃꯣꯏ ꯑꯅꯤꯗꯤ ꯈꯪꯗꯦ ꯊꯕꯛ ꯂꯩꯌꯦ ꯍꯥꯏꯕ꯭ꯔꯥ ꯀꯩꯅꯣ ꯇꯧꯕꯅꯤ ꯑꯗꯨꯒꯤ ꯍꯟꯗꯛ ꯂꯥꯛꯇ꯭ꯔꯦꯕ ꯑꯃꯗꯨꯗꯤ ꯑꯗꯨꯝ ꯂꯥꯛꯑꯦꯕ ꯅꯨꯡꯇꯤꯒꯤ
ꯃꯥꯁꯨ ꯉꯔꯥꯡ ꯅꯍꯥꯟꯗꯤ ꯀꯩꯅꯣ ꯂꯥꯛꯇꯕꯅꯤ ꯀꯩꯅꯣ ꯇꯧꯋꯦꯅ ꯊꯕꯛ ꯂꯩꯌꯦꯅꯀꯣ
ꯎꯝ
ꯉ ꯇꯥꯕꯅ
ꯅꯣꯏ ꯀꯩꯅꯣ ꯌꯨꯝꯗ ꯊꯕꯛ ꯌꯨꯝꯗ ꯅꯣꯏ ꯂꯧ ꯁꯨꯕ ꯑꯗꯣ ꯂꯣꯏꯔꯕꯣ ꯂꯧ ꯂꯤꯡꯕ ꯈꯣꯠꯄ
ꯂꯣꯏꯗ꯭ꯗ ꯑꯩꯈꯣꯏ ꯀꯩꯅꯣꯗ ꯑꯩꯈꯣꯏ ꯈꯨꯟꯗꯣ
ꯑꯥ
ꯑꯗꯨꯗ ꯂꯧ ꯀꯩꯅꯣꯁꯤꯡꯗꯤ ꯏꯁꯤꯡ ꯊꯨꯡꯈ꯭ꯔꯦ ꯍꯌꯦꯡ
ꯊꯨꯝꯃꯦ
ꯑꯥ ꯏꯁꯤꯡ ꯆꯥꯎꯔꯛꯄꯒꯤ
ꯑꯦ ꯀꯃꯥꯏꯅ ꯍꯧꯖꯤꯛ ꯏꯁꯤꯡ ꯆꯥꯎꯕ꯭ꯔꯅꯦ
ꯑꯁꯤ ꯀꯩꯅꯣꯗ ꯑꯩꯈꯣꯏ ꯆꯤꯡꯅꯗꯤ ꯅꯣꯡ ꯂꯦꯞꯇꯕꯤꯗ ꯆꯨꯋꯦ ꯍꯥꯏꯌꯦꯦ
ꯑꯣ
ꯑꯗꯨꯒꯤ ꯃꯣꯏ ꯂꯧ ꯀꯌꯥꯅꯣ ꯎꯗ꯭ꯔꯦ ꯏꯁꯤꯡ ꯉꯥꯛꯇ ꯀꯩꯅꯣ ꯇꯧ ꯍꯧ ꯍꯧꯕꯅꯦ ꯑꯩꯁꯨ ꯚꯗꯤꯑꯣꯗ ꯎꯕꯅꯤꯅ ꯃꯣꯏꯅ ꯊꯥꯒꯠꯄꯗꯣ ꯑꯩꯈꯣꯏꯒꯤ ꯀꯩꯅꯣꯗ ꯊꯥꯔꯛꯄ ꯎꯝ ꯑꯃꯨꯛ ꯈꯪꯗꯦ ꯏꯁꯤꯡ ꯀꯩꯅꯣ ꯇꯧꯔꯀꯥꯟꯗ ꯑꯃꯨꯛ ꯇꯧꯗꯣꯏꯔꯥ ꯍꯥꯏꯕ ꯑꯗꯨꯗꯤ
ꯎꯝ
ꯁꯨ ꯂꯥꯏꯁꯨ ꯂꯥꯏꯔꯣꯏꯗ ꯃꯣꯏ ꯀꯩꯅꯣ ꯍꯦꯜꯂꯅꯦꯕ
ꯍꯦꯜꯂꯅꯤ ꯍꯣꯏ ꯅꯣꯏꯗꯤ ꯂꯩ ꯅꯣꯏꯁꯨ ꯑꯗꯨꯝ ꯂꯧ ꯁꯨꯕ꯭ꯔꯥ
ꯑꯗꯨꯒꯨꯝꯕ ꯂꯧꯗ ꯁꯨꯗꯤ ꯑꯩꯈꯣꯏꯗꯤ ꯂꯩꯇꯦ
ꯑꯣ
ꯏꯆꯦ ꯀꯩꯗꯣ ꯍꯣꯏ ꯑꯁ ꯀꯩꯒꯤ ꯅꯨꯡꯉꯥꯏꯕꯅꯣ ꯃꯤ ꯋꯥꯔ ꯀꯥꯟꯁꯤꯗ
ꯅꯨꯡꯉꯥꯏ ꯂꯧ ꯂꯩꯗ꯭ꯔꯗꯤ ꯈꯔ ꯅꯨꯡꯉꯥꯏꯗꯅ
ꯑꯁ ꯑꯩꯈꯣꯏ ꯀꯩꯅꯣꯒꯤꯗꯤ ꯇꯧꯋꯦ ꯆꯤꯡꯒꯤꯗꯤ
ꯎꯝ
ꯆꯤꯡꯒꯤ ꯑꯃ ꯇꯧꯕꯗꯣ
ꯑꯣ ꯑꯗꯨ ꯁꯨꯕ꯭ꯔꯥ ꯑꯣ
ꯎꯝ ꯑꯗꯨꯁꯨ ꯑꯗꯨꯗꯤ ꯇꯧꯅꯤ
ꯑꯗꯨꯅ ꯍꯦꯟꯅ ꯅꯨꯡꯉꯥꯏꯕꯅꯤꯅ
ꯈ ꯑꯁ ꯅꯨꯡꯉꯥꯏꯇꯦ ꯑꯗꯨꯅ ꯀꯩꯅꯣ ꯑꯗꯨꯅ ꯍꯦꯟꯅ ꯋꯥꯕꯅꯦ ꯑꯗꯨꯗꯤ ꯆꯍꯤ ꯑꯃꯅꯦ ꯆꯥꯡꯂꯤꯗꯣ ꯒꯦꯞ ꯁꯨ ꯂꯥꯏ ꯂꯩꯥꯏꯇꯕꯤꯗ ꯑꯁꯤ ꯀꯩꯅꯣꯒꯤꯗꯤ ꯏꯁꯤꯡꯗꯤ ꯂꯥꯎ ꯗꯤ ꯑꯩꯈꯣꯏ ꯃꯇꯝ ꯂꯩꯌꯦꯗꯅ ꯑꯁꯤꯒꯤꯗꯤ ꯆꯤꯡ ꯀꯩꯅꯣꯒꯤꯗꯨꯗꯤ ꯂꯩꯇꯕꯅꯦ ꯃꯇꯝ ꯑꯗꯨꯒꯤ ꯑꯩꯗꯤ ꯇꯂꯦ ꯍꯥꯏꯔꯤꯕꯅꯦ
ꯃꯣꯏ ꯀꯩꯅꯣ ꯇꯧꯋꯦꯕ ꯑꯗꯨꯗꯤꯞ ꯅ ꯗꯕꯤꯗ ꯑꯩꯈꯣꯏꯁꯤꯡꯒꯤꯗꯤ ꯆꯍꯤ ꯆꯨꯞꯄꯅꯤ ꯑꯗꯨꯝ ꯀꯩꯅꯣꯗ ꯁꯦꯞꯇꯦꯝꯕꯔ ꯑꯣꯛꯇꯣꯕꯔ ꯐꯥꯎꯗꯤ
ꯂꯧꯗꯣ ꯑꯃꯨꯛ ꯄꯦꯡꯉꯅꯤ
ꯍ
ꯅꯣꯏ ꯀꯩꯅꯣ ꯀꯣꯝꯂꯥꯒꯨꯝꯕꯗꯨꯁꯨ ꯊꯥꯕ꯭ꯔꯥ ꯍꯩꯒꯨꯝꯕ
ꯍꯩꯒꯨꯝꯕꯗꯤ ꯊꯥꯏꯌꯦ ꯀꯣꯝꯂꯥꯁꯦ ꯍꯥꯟꯅꯗꯤ ꯊꯥꯔꯝꯕꯅꯦꯕ
ꯎꯝ
ꯃꯥ ꯃꯥ ꯀꯂꯥꯒꯤꯗꯣ ꯇꯤꯟ ꯌꯥꯝ ꯆꯥꯕꯅꯦꯕ
ꯑꯣ ꯑꯗꯨ ꯂꯐꯣꯏꯒꯨꯝꯕꯗꯨꯁꯨ ꯊꯥꯕ꯭ꯔꯥ ꯑꯗꯨꯁꯨ ꯆꯥꯛꯀꯤ ꯈꯛꯇꯔꯥ ꯐꯧꯒꯤ ꯈꯛꯇꯔꯥ ꯊꯥꯕ
ꯑꯁ ꯑꯗꯨꯗꯤ ꯐꯥꯎ ꯉꯥꯛꯇꯅꯦ ꯎꯝ ꯀꯩꯅꯣꯁꯤ
ꯄꯨꯟꯅ ꯊꯥꯕ꯭ꯔꯥ
ꯎꯝ ꯏꯟꯁꯥꯡ ꯅꯥꯄꯤꯁꯨ ꯈꯔ ꯊꯥꯕ
ꯑꯥ
ꯎꯔꯣꯛꯒꯨꯝ ꯑꯃꯁꯨ ꯊꯥꯕꯅꯦ
ꯎꯝ ꯑꯗꯨꯗꯤ ꯅꯨꯡꯉꯥꯏꯔꯝ ꯅꯦ ꯂꯣꯛꯄ ꯃꯇꯝꯗ
ꯎꯝ ꯍꯧꯖꯤꯛꯀꯥꯟ ꯍꯧꯖꯤꯛꯀꯥꯟꯗꯤ ꯈꯔ ꯈꯔ ꯀꯩꯅꯣ ꯇꯧꯋꯦ ꯍꯥꯏꯕꯅꯦ ꯄꯥꯟꯕꯗꯣ
ꯎꯝ
ꯇꯧꯋꯦ ꯍꯥꯏꯕꯅꯦ
ꯑꯣ ꯅꯣꯡ ꯆꯨꯕꯒꯤ ꯐꯔꯕꯅꯤꯀꯣ
ꯎꯝ ꯎꯝ ꯅꯣꯡ ꯆꯨꯕꯒꯤꯗꯤ ꯐꯗꯤ ꯐꯔꯕꯅꯤ ꯃꯣꯏꯅ ꯊꯕꯛ ꯁꯨꯕꯗꯤ ꯑꯁ ꯅꯨꯡꯉꯥꯏꯇꯦ ꯍꯥꯏꯌꯦ ꯅꯣꯡ ꯆꯨꯕꯒꯤꯀꯣ
ꯎꯝ ꯋꯥꯔꯝꯅꯤ ꯑ ꯀꯩꯅꯣ ꯇꯨꯃꯤꯠꯀ ꯇꯃꯤꯃꯤ ꯀꯥꯉ ꯌꯥꯉꯅꯦꯕ
ꯑꯩꯗꯤ ꯑꯗꯨꯒꯨꯝꯕ ꯃꯔꯛꯇ ꯆꯠꯂꯗꯤꯀꯣ ꯀꯩꯅꯣ ꯇꯧꯋꯦꯕ ꯑꯗꯨ ꯂꯩꯕꯒꯤ ꯂꯧꯗ ꯀꯩꯅꯣ ꯁꯥꯟꯅꯔꯒ ꯂꯩꯕꯗ
ꯅꯨꯡꯉꯥꯏꯔꯝꯒꯅꯤ ꯑꯗꯨ
ꯎꯝ ꯏꯃꯥ ꯏꯄꯥ ꯏꯃꯥ ꯏꯄꯥꯅ ꯅꯪꯗꯤ ꯑꯁ ꯌꯥꯔꯣ ꯁꯤꯗ ꯊꯕꯛꯁꯨ ꯇꯧꯗ꯭ꯔꯦ ꯍꯥꯏꯔꯛꯇꯣꯏꯅꯤ ꯆꯩꯥꯏꯔꯛꯇꯣꯏꯕ ꯑꯗꯨꯒ ꯑꯩꯅ ꯇꯥꯎꯕ ꯍꯩꯇꯕꯒꯤꯅꯦ ꯍꯥꯏꯩꯔꯒ ꯃꯥꯅ ꯅꯪꯁꯦ ꯆꯠꯂꯁꯨ ꯀꯥꯟꯅꯗ꯭ꯔꯦ ꯍꯥꯏꯔꯛꯄꯦ
ꯑꯩꯈꯣꯏꯗꯤ ꯑꯗꯨꯝ ꯇꯧꯗꯕꯅꯤꯅ ꯈꯪꯗꯕꯗꯣ
ꯍꯣꯏ
ꯃ ꯑꯗꯨ
ꯅꯪꯁꯨꯊꯟꯗ ꯂꯩꯕ꯭ꯔꯣ ꯎꯝ ꯅꯪ ꯀꯅꯥ ꯀꯅꯥ ꯂꯩꯃꯤꯅꯅꯣ
ꯑꯣ ꯑꯩꯈꯣꯏ ꯑꯁꯤꯗꯔꯣ
ꯑ
ꯏꯆꯦ ꯀꯩꯅꯣ ꯂꯩꯌꯦꯦ ꯏꯅꯥꯎꯅꯄꯥ ꯍꯒꯂꯦ
ꯅꯨꯡꯉꯥꯏꯅꯦ ꯃꯤ ꯌꯥꯝꯅꯗꯤ
ꯑꯁ ꯀꯩꯒꯤ ꯅꯨꯡꯉꯥꯏꯕꯅꯣ ꯃꯊꯥ ꯌꯥꯝ ꯆꯥꯏ ꯎꯉꯥꯏꯗꯤꯦ
ꯊꯕꯛ ꯁꯨꯕ ꯊꯕꯛ ꯁꯨꯕ ꯃꯤ ꯈꯛꯇ ꯂꯩꯕꯅꯤ ꯅꯨꯡꯉꯥꯏꯒꯅꯤ ꯀꯩꯅꯣ
ꯑ ꯅꯨꯡꯉꯥꯏꯇꯦꯗ ꯅꯨꯡꯉꯥꯏꯕꯒꯤ ꯂꯩꯇꯦ ꯀꯩꯒꯤ ꯅꯨꯡꯉꯥꯏꯗꯧꯕꯅꯣ
ꯃꯥꯒꯤ ꯃꯥꯒꯤ ꯊꯕꯛ ꯂꯣꯏ ꯂꯩꯅꯔꯦ
ꯅꯍ ꯂꯨꯄꯥꯗꯤ ꯀꯩꯅꯣ ꯑꯩꯈꯣꯏ ꯇꯝꯕꯒꯤ ꯃꯐꯝꯗꯣ
ꯑꯥ
ꯑꯗꯨꯗ ꯇꯝꯔꯤꯅꯦ ꯃꯥꯁꯨ
ꯎꯝ ꯍꯩꯅꯦ
ꯃꯥꯁꯨ ꯀꯩꯅꯣꯗ ꯑꯩꯈꯣꯏꯗꯤ ꯂꯥꯏꯕꯅꯤꯅ ꯌꯥꯗ꯭ꯔꯦꯗ ꯃꯤ ꯀ ꯃꯅꯥꯕ ꯑꯁ ꯂꯥꯏꯕ ꯃꯥꯟꯗ꯭ꯔꯣ
ꯅꯨꯡꯉꯥꯏꯔꯃꯅꯤ ꯀꯩꯅꯣ
ꯃꯄꯥꯟ ꯔꯣꯝꯗꯅꯦꯀꯣ ꯑꯗꯨ ꯈꯛꯇ ꯎꯔꯒ ꯌꯥꯝ ꯂꯑꯗꯅꯦ
ꯂꯥꯏꯔꯝꯃꯣꯏꯗ
ꯑꯗꯨꯒꯤ ꯌꯥꯗ꯭ꯔꯦ
ꯌꯨꯝ ꯄꯥꯟꯕ ꯂꯩꯈ꯭ꯔꯕꯣ
ꯏꯆꯦꯔꯣ ꯏꯆꯦꯒ ꯏꯕꯨꯡꯅꯤ ꯌꯨꯝ ꯄꯃ ꯂꯩꯈ꯭ꯔꯕꯅꯦ
ꯑꯣ ꯅꯪ ꯅꯪꯒꯤ ꯃꯈꯥꯗ ꯀꯌꯥ ꯂꯩꯔꯤꯒꯦ
ꯏꯅꯥꯎꯅꯨꯄꯥ ꯑꯃ ꯈꯥꯛꯇꯅꯤ ꯑꯩ ꯃꯈꯥꯗ
ꯔꯔꯤꯂꯤꯅ ꯋꯥꯏꯅꯦ
ꯃꯊꯇꯅꯦꯕ
ꯎꯝ
ꯏꯆꯦ ꯑꯅꯤꯗꯤ ꯌꯨꯝ ꯄꯥꯟꯈ꯭ꯔꯦ ꯏꯕꯨꯡ ꯑꯃ ꯌꯨꯝ ꯄꯥꯟꯈ꯭ꯔꯦ
ꯑꯣ
ꯄꯁ ꯃꯤ ꯌꯥꯝꯕꯅꯦ
ꯃꯤ
ꯎ
ꯅꯨꯄꯥ ꯀꯌꯥꯔꯣ ꯅꯨꯄꯤ ꯀꯌꯥꯔꯣ
ꯅꯨꯄꯥ ꯑꯅꯤ ꯅꯨꯄꯤ ꯃꯔꯤ
ꯆꯞ ꯆꯥꯔꯅꯤꯤꯗꯤ
ꯆꯞ ꯆꯥꯔꯦ ꯀꯥꯏꯅ ꯑꯩꯈꯣꯏꯗꯤ ꯀꯩꯅꯣ ꯇꯧꯗꯕꯅꯤꯅ ꯑꯁ ꯑꯁꯤ ꯑꯩꯈꯣꯏꯗ ꯌꯣꯛꯄꯗꯤ ꯌꯥꯝ ꯋꯥꯅ ꯌꯣꯛ
ꯑꯦ
ꯏꯃꯥ ꯍꯣꯏꯅ ꯀꯩꯅꯣ ꯍꯥꯏꯌꯦꯕ ꯃꯣꯏꯗꯤ ꯋꯥꯈꯜꯁꯦ ꯀꯩꯅꯣ ꯇꯧꯋꯤꯗ ꯏꯆꯤꯟꯜ ꯏꯅꯥꯎ ꯏꯕꯁꯨ ꯏꯃꯥ ꯏ ꯏꯄꯥ ꯑꯩꯈꯣꯏꯗ ꯈꯟꯕꯗꯨꯗꯤ ꯅꯨꯡꯉꯥꯏꯇꯦ ꯍꯥꯏꯕꯗꯤ ꯏꯆꯤꯟ ꯏꯅꯥꯎ ꯌꯥꯝꯕꯁꯦ ꯆꯥꯎꯔꯀꯥꯟꯗꯤ ꯌꯥꯝ ꯅꯨꯡꯉꯥꯏꯀꯣ
ꯎꯝ ꯆꯥꯕ ꯀꯥꯟꯅ ꯎꯝ
ꯀꯩꯅꯣ ꯇꯧꯈ꯭ꯔꯗꯤ ꯌꯥꯝ ꯅꯨꯡꯉꯥꯏꯌꯦꯕ ꯑꯗꯨ ꯑꯣꯏꯔꯁꯨ ꯄꯤꯛꯂꯀꯥꯟꯗꯗꯤ ꯗꯤ ꯃꯣꯏ ꯃꯊꯥ ꯁꯥꯔꯝꯒꯅꯤ
ꯄꯤꯔꯀꯥꯟꯗꯗꯤ ꯑꯩꯈꯣꯏꯁꯨ ꯊꯕꯛ ꯍꯩꯇꯕꯅꯤꯅ
ꯑꯣ ꯃꯦ
ꯍꯣꯏ ꯑ ꯑꯗꯨ ꯑꯗꯨ ꯍꯧꯖꯤꯛ ꯆꯥꯎꯔꯛꯑꯕꯅꯤꯅ ꯍꯧꯖꯤꯛꯇꯤ ꯈꯔ ꯅꯨꯡꯉꯥꯏꯔꯕꯅꯦ
ꯎꯝ
ꯎꯝ
ꯑꯗꯨ ꯑꯣꯏꯔꯁꯨ ꯑꯩꯈꯣꯏꯁꯨ ꯀꯩꯅꯣ ꯃꯇꯤꯛ ꯆꯥꯗꯕꯅꯤꯅ ꯌꯥꯗꯦꯗ
ꯃꯇꯤꯛ ꯆꯥꯕꯤꯁꯤꯗꯤ ꯍꯧꯖꯤꯛ ꯃꯥꯒꯤ ꯃꯥꯒꯤ ꯎ ꯃꯥꯒꯤ ꯃꯥꯒꯤ ꯊꯕꯛ ꯂꯣꯏ ꯂꯩꯅꯔꯦꯁꯤꯗꯤ
ꯑꯗꯨꯒꯤ ꯕꯦꯔꯥꯅꯤꯗ ꯑꯩꯈꯣꯏ ꯁꯤꯒꯨꯝꯕꯅꯗꯤ ꯌꯥꯔꯣꯏꯅꯦ
ꯑꯗꯨꯗꯒꯤ ꯈꯪꯗꯦ ꯍꯣꯏꯒꯤ ꯄꯨꯟꯁꯤꯁꯦ ꯑꯗꯨꯃꯥꯏ ꯇꯧꯔꯒ ꯂꯦꯡꯒꯗꯕ ꯖꯥꯠꯔꯣ ꯈꯪꯗ꯭ꯔꯦ ꯅꯨꯡꯉꯥꯏꯕ ꯄꯨꯟꯁꯤ ꯂꯩ ꯇꯦ
ꯑ ꯅꯣꯏꯒꯤ ꯅꯣꯏꯒꯤꯒ ꯑꯩꯈꯣꯏꯒ ꯆꯞ ꯃꯥꯟꯅꯔꯦ
ꯎ ꯅꯣꯏ ꯗꯔꯥ ꯐꯔꯉꯦ ꯀꯥꯏꯅꯣ
ꯐꯠꯇꯦ ꯑꯩꯈꯣꯏꯅ ꯍꯦꯟꯖꯤꯜꯂꯦ ꯅꯣꯏꯗꯒꯤ
ꯑꯩꯈꯣꯏꯒꯤ ꯌꯥꯝ ꯈꯪꯕꯒꯤ ꯇꯔꯦ
ꯅꯪ ꯍꯧꯖꯤꯛ ꯁꯥꯔꯤ ꯋꯥꯔꯤꯗꯨ ꯅꯠꯇ꯭ꯔꯣ
ꯁꯥꯔ ꯁꯣꯁꯤꯗꯒꯤ ꯌꯥꯝ ꯍꯦꯟꯅ ꯌꯥꯝ ꯂꯩꯈ꯭ꯔꯕꯅꯦ ꯃꯅꯨꯡꯗ
ꯑꯦ
ꯍꯥꯏꯕꯗꯤ ꯃꯤ ꯍꯥꯏꯕꯅꯤꯅꯀꯣ ꯂꯥꯏ ꯄꯁꯨꯣ ꯌꯥꯝ ꯏꯁꯨ ꯀꯥꯏ